ꯑꯣ ꯇꯥꯏꯌꯦ ꯏꯁ ꯅꯪ ꯅꯦꯋꯥꯔꯛ ꯌꯥꯝ ꯅꯨꯡꯉꯥꯏꯔ ꯃꯥꯜꯂꯦ
ꯅꯨꯡꯉꯥꯏꯌꯦ ꯑꯗꯣ ꯑꯩꯒꯤ ꯈꯣꯟꯁꯦ ꯏꯀꯣ ꯆꯠꯂꯤꯅꯦ
ꯀꯩꯒꯤꯔꯥ ꯚꯣꯂꯨꯝꯗꯣ ꯈꯔ ꯅꯦꯝꯊꯕꯤꯌꯣ ꯂꯩ ꯇꯧꯕꯗꯣ ꯚꯨꯂꯨꯝ ꯍꯥꯏ ꯇꯧꯕꯗꯣ ꯑꯩꯒꯤꯁꯨ ꯑꯥ ꯑꯩꯒꯤꯁꯨ ꯆꯠꯄ꯭ꯔꯣ
ꯆꯠꯇꯦ ꯑꯩꯒꯤ ꯆꯠ ꯑꯩꯒꯤ ꯈꯣꯟꯗꯣ ꯑꯃꯨꯛ ꯇꯥꯏ ꯍꯥꯏꯕꯅꯤꯗ
ꯑꯥ ꯀꯩ ꯏꯟꯖꯥꯡ ꯆꯥꯔꯒꯦ
ꯉꯁꯤꯗꯤ ꯈꯥꯃꯦꯟ ꯑꯈꯥꯕ ꯑꯗꯨꯒ ꯎꯝ ꯀꯥꯡꯁꯣꯏ ꯑꯣꯏꯅ ꯆꯥꯏꯌꯦ ꯅꯪꯗꯤ
ꯑꯩ ꯎꯁꯣꯏꯒꯤ ꯎꯇꯤꯗꯣ ꯆꯥꯏ ꯉꯁꯤ
ꯑꯗꯨ ꯁꯥꯎꯔꯝꯒꯅꯤꯅꯦ ꯆꯥꯗꯕ ꯀꯨꯏꯔꯦ ꯑꯗꯨꯁꯨ
ꯎꯝ ꯉꯔꯥꯡꯗꯣ ꯆꯦꯡꯗꯒꯤ ꯑꯃꯈꯛ ꯊꯥꯕꯤꯔꯛꯄ ꯑꯗꯨꯗ
ꯑꯣ
ꯇꯤꯗ ꯆꯥꯕ ꯍꯥꯎꯋꯦ ꯑꯃꯨꯛ
ꯎꯝ ꯍꯥꯎ
ꯎꯁꯣꯏ ꯎꯁꯣꯏꯅꯣ ꯌꯥꯝ ꯊꯣꯛꯇꯕꯅꯤꯅꯀꯣ ꯍꯟꯗꯞꯇꯤ ꯍꯧꯖꯤꯛꯇꯤ
ꯎꯝ ꯑꯗꯣ ꯀꯩ ꯅꯣꯏ ꯂꯧꯔꯥꯡ ꯂꯣꯏꯔꯕꯣ
ꯂꯣꯏꯗ꯭ꯔꯤ ꯉꯁꯤꯁꯨ ꯆꯠꯀꯦ ꯇꯧꯔꯒ ꯀꯩꯅꯣ
ꯅꯣꯡ ꯃꯪꯉꯦ ꯋꯦꯗꯔ ꯅꯨꯡꯉꯥꯏꯇꯦꯕ
ꯎꯝ ꯅꯣꯡ ꯆꯨꯔꯗꯤ ꯐꯥꯒꯗꯕꯀꯣ ꯅꯣꯡꯁꯨ ꯆꯨꯗꯦ ꯅꯣꯏꯗꯤ ꯂꯣꯏꯔꯕꯣ ꯂꯣꯏꯔꯝꯒꯅꯤꯀꯣ
ꯂꯣꯏꯔꯦ ꯑꯗꯨ ꯑꯣꯏꯔꯁꯨ ꯇꯪꯈꯥꯏ ꯈꯣꯏꯕꯤꯗꯦꯕ ꯏꯁꯤꯡ ꯂꯩꯌꯦ ꯂꯩꯇꯕꯒꯨꯝ ꯇꯧꯕꯒꯤ ꯈꯣꯏꯕ ꯌꯥꯔꯣꯏ ꯍꯥꯏꯕꯀꯣ
ꯎꯝ
ꯑꯗꯨꯢ ꯅꯣꯏꯗꯤ ꯏꯁꯤꯡ ꯂꯩꯕ꯭ꯔꯣ
ꯂꯩꯇꯦ ꯑꯥ ꯃꯈꯥꯒꯤ ꯃꯅꯤꯡꯒꯤꯗꯤꯀꯣ ꯈꯤꯇꯪ ꯈꯤꯇꯪ ꯂꯩꯌꯦ ꯍꯥꯏ ꯑꯗꯨꯒ ꯃꯊꯛꯀꯤꯗꯤ ꯁꯨꯡꯂꯩ ꯂꯩꯇꯦ ꯑꯩꯈꯣꯏ ꯂꯧꯔꯥꯡꯒ ꯑꯗꯨꯃꯥꯏꯅꯒ ꯇꯧꯔꯔꯣꯏ ꯍꯥꯏꯔ ꯃꯥꯜꯂꯤꯗ
ꯑꯩꯈꯣꯏꯁꯨ ꯄꯪꯇꯥꯎ ꯇꯧꯔꯦ ꯀꯨꯝꯁꯤꯗꯤ
ꯢꯁ ꯅꯆꯤꯟ ꯊꯤꯒꯅꯨ ꯅꯣꯏꯗꯤ ꯐꯖꯅ ꯇꯧꯔꯝꯒꯅꯤ
ꯇꯧꯗ꯭ꯔꯦꯕ ꯏꯃꯥ ꯑꯩꯈꯣꯏ ꯑꯅꯤ ꯈꯛꯇ ꯄꯪꯇꯧ ꯇꯧꯕꯅꯦꯕ
ꯎꯝ
ꯐꯖꯅ ꯇꯧꯗ꯭ꯔꯦ ꯅꯣꯡꯅ ꯆꯨꯗꯕꯅꯦ ꯂꯧꯔꯥꯡ ꯋꯥꯅ ꯁꯨꯔꯒ ꯅꯣꯡꯒ ꯆꯨꯗ꯭ꯔꯗꯤ ꯂꯣꯏꯔꯦ
ꯑꯗꯨꯅꯦ ꯑꯩꯈꯣꯏꯗꯤ ꯇꯧꯔꯣ ꯅꯍꯥꯟꯗꯣ ꯆꯠꯄꯅꯦꯕ ꯑꯗꯣ
ꯎꯝ
ꯐꯣꯏꯇꯣꯝ ꯃꯔꯤ ꯈꯛꯇ ꯇꯧꯔ ꯂꯥꯛꯑꯦ
ꯎꯝ ꯅꯨꯡꯁꯥ ꯁꯥꯃꯟꯕꯒꯤꯀꯣ ꯊꯕꯛ ꯁꯨꯕ ꯉꯝꯗꯦꯕ
ꯎꯝ ꯑꯩ ꯑꯗꯨ ꯅꯨꯃꯤꯠꯇꯣ ꯅꯨꯡꯁꯥ ꯁꯥꯃꯟꯕꯒꯤ ꯌꯨꯝꯗ ꯂꯥꯛꯑꯒ ꯀꯣꯛ ꯆꯤꯛꯃꯟꯗꯅ ꯁꯤꯒꯦ ꯇꯧꯋꯦ ꯀꯔꯤ ꯊꯕꯛ ꯁꯨꯕ꯭ꯔꯥꯅꯣ
ꯑꯥ ꯅꯣꯏ ꯎꯝ ꯀꯔꯤꯅꯣ ꯀꯥꯎꯈ꯭ꯔꯦ ꯑꯩ ꯍꯥꯏꯈꯤꯗꯕ ꯅꯣꯏ ꯆꯥꯛ ꯐꯧꯗꯤ ꯌꯥꯝ ꯂꯩꯔꯝꯒꯅꯤꯅ
ꯑꯥ ꯂꯩꯌꯦ ꯂꯩꯕꯕꯨꯗꯤ ꯌꯥꯝꯅꯗꯤ ꯂꯩꯇ꯭ꯔꯦꯗ
ꯑꯣ ꯌꯣꯟꯗꯤ ꯌꯣꯟꯗ꯭ꯔꯣ
ꯎꯝ ꯀꯦꯖꯤ ꯆꯅꯤ ꯆꯍꯨꯝꯔꯣꯝꯗꯤ ꯌꯣꯜꯂꯦ
ꯎꯝ ꯅꯣꯏꯗꯤ ꯂꯧ ꯑꯧꯕꯅꯤꯅ ꯐꯧ ꯌꯥꯝ ꯂꯣꯛꯂꯝꯒꯅꯤꯗ ꯑꯩꯈꯣꯏꯗꯤ ꯂꯧ ꯄꯤꯛꯄꯅꯤꯅ ꯕꯣꯔꯥ ꯀꯨꯟꯊ꯭ꯔꯥ ꯑꯗꯨꯃꯨꯛꯇꯪꯅꯤꯅ
ꯅꯣꯏꯗꯤ ꯆꯥꯅꯤꯡꯉꯥꯏ ꯃꯤ ꯂꯩꯇꯕꯗꯨꯕꯣ ꯑꯩꯈꯣꯢꯗꯤ ꯃꯤ
ꯑꯦꯁ ꯑꯩꯈꯣꯏꯕꯨ ꯃꯤ ꯅꯠꯇꯕꯗꯧꯅ
ꯍꯥ ꯅꯣꯏꯗꯤ ꯅꯨꯄꯤ ꯉꯥꯛꯇ ꯑꯃꯨꯛ ꯂꯩꯔꯦ ꯆꯥꯕ ꯃꯤꯁꯨ ꯂꯩꯇ꯭ꯔꯦ ꯑꯩꯈꯣꯏꯗꯤ ꯏꯃꯨꯡꯁꯨ ꯆꯥꯎꯕꯅꯤꯅ ꯆꯥꯛꯇꯣ ꯌꯥꯝ ꯌꯥꯝꯅ ꯊꯣꯡꯉꯦ ꯑꯗꯨꯒ ꯑꯥ ꯅꯨꯡꯊꯤꯜꯗꯁꯨ ꯃꯁꯨꯁꯤꯡꯒꯤ ꯄꯤꯖ ꯄꯤꯖꯅꯤꯡꯉꯥꯏ ꯌꯥꯝ ꯌꯥꯝ ꯊꯣꯡꯉꯨ ꯍꯥꯏꯕꯗꯨ ꯌꯥꯝ ꯌꯥꯝ ꯊꯣꯡꯉꯦ ꯑꯩꯈꯣꯏꯗꯤ ꯏꯁ
ꯅꯣꯏꯗꯤ ꯀꯩꯅꯣ ꯆꯥꯛ ꯌꯥꯝ ꯂꯩꯕꯅꯤꯅ ꯊꯣꯡꯉꯁꯨ ꯌꯥꯏꯗ
ꯍꯨꯝ ꯅꯣꯏ ꯅꯣꯏꯒꯤꯁꯨ ꯌꯥꯝ ꯂꯩꯔꯝꯒꯅꯤ
ꯈꯪꯇ꯭ꯔꯦ ꯑꯩꯈꯣꯏ ꯀꯦ ꯑꯩꯈꯣꯏ ꯏꯅꯥꯎꯅꯨꯄꯤꯗꯨꯁꯨ ꯍꯟꯗꯛ ꯎꯝ ꯚꯔꯥ ꯂꯩꯕꯒꯤꯀꯣ
ꯎꯝ
ꯑꯗꯨꯗꯁꯨ ꯑꯃꯨꯛ ꯄꯤꯈ꯭ꯔꯦꯕ ꯂꯩꯇ꯭ꯔꯦ
ꯍꯨꯝ ꯅꯣꯏ ꯂꯩꯇ꯭ꯔꯦ ꯍꯥꯏ
ꯑꯁꯦꯡꯕꯅꯦ
ꯆꯥꯕ ꯃꯤ ꯂꯩꯇ꯭ꯔꯒꯅꯨꯅꯦ
ꯎꯝ ꯆꯥꯛ ꯍꯥꯎꯗꯕꯗꯣ
ꯎꯝ
ꯑꯗꯨ ꯂꯩꯕ ꯉꯝꯗꯦꯕ ꯑꯗꯨꯒꯤ ꯑꯁꯤ ꯉꯥꯛꯇ ꯆꯥꯕꯅꯤꯅ
ꯑꯩꯈꯣꯏꯁꯨꯅꯦ ꯑꯗꯨ ꯂꯩꯗꯤ ꯑꯗꯨꯒꯤ ꯌꯥꯝ ꯀꯩꯅꯣ ꯇꯧꯋꯦꯀꯣ ꯑꯗꯣ ꯅꯣꯏ ꯍꯣ ꯐꯥꯎꯅꯤꯗꯅ ꯅꯣꯏ ꯄꯥꯏꯕꯗꯣ
ꯑꯥ
ꯑꯗꯨꯗꯤ ꯐꯧ ꯇꯛꯄ ꯀꯥꯟꯗ ꯌꯥꯝ ꯊꯣꯛꯑꯦ ꯍꯥꯏꯌꯦ ꯑꯗꯣ ꯑꯩꯈꯣ
ꯎꯝ ꯊꯣꯛꯑꯦ ꯑꯗꯨꯅꯦ ꯍꯣꯃꯣ ꯀꯩꯅꯣ ꯍꯣꯃꯣ ꯐꯧ ꯍꯥꯏꯕꯗꯣ ꯑꯗꯨꯗꯤ ꯊꯣꯛꯇ꯭ꯔꯦ ꯍꯥꯏꯌꯦ
ꯑꯗꯨ ꯅꯣꯏ ꯍꯥꯞ ꯕꯣꯔꯥꯗ ꯇꯥꯛꯄ ꯀꯥꯟꯗꯀꯣ ꯀꯤꯂꯣ ꯀꯌꯥ ꯀꯌꯥꯃꯨꯛꯇꯤ ꯊꯣꯛꯄ꯭ꯔꯣ
ꯈꯪꯗꯦ ꯇꯪꯈꯥꯏ ꯇꯪꯈꯥꯏꯒꯨꯝꯕꯗꯤ ꯑꯗꯨꯝ ꯊꯣꯛꯑꯦ ꯑꯗꯨ ꯕꯣꯔꯥ ꯇꯛꯄ ꯀꯥꯟꯗꯗꯤ
ꯑꯩꯈꯣꯏꯒꯤꯗꯤ ꯇ꯭ꯋꯦꯟꯇꯤ ꯇ꯭ꯋꯦꯟꯇꯤꯋꯥꯟ ꯇ꯭ꯋꯦꯟꯇꯤꯇꯨ ꯇ꯭ꯋꯦꯟꯇꯤꯊ꯭ꯔꯤ ꯇ꯭ꯋꯦꯟꯇꯤ ꯐꯣꯔꯅꯦ ꯌꯥꯝꯃ ꯌꯥꯝꯈ꯭ꯔꯦ ꯑꯗꯣ ꯍꯣ ꯐꯥꯎꯗꯣ ꯎꯝ ꯑꯩꯈꯣꯏ ꯈꯨꯟꯗ ꯄꯥꯏꯅꯩꯗꯅ ꯈꯔꯗꯤ ꯑꯗꯨꯃꯥꯏꯟ ꯇꯥꯛꯄ ꯀꯥꯟꯗ ꯀꯤꯂꯣ ꯀꯨꯟꯊ꯭ꯔꯥꯃꯨꯛ ꯊꯣꯛꯑꯦ ꯑꯗꯨꯃꯥ ꯍꯥꯏꯌꯦ
ꯎꯝ ꯃꯥ ꯍꯣ ꯐꯥꯎꯗꯨꯗꯤꯀꯣ ꯃꯤꯅꯁꯨ ꯄꯥꯝꯅꯩꯌꯦ ꯑꯗꯣ ꯃꯁꯛꯁꯨ ꯐꯖꯕꯅꯤꯅꯀꯣ
ꯑꯧ ꯃꯁꯛꯇꯤ ꯐꯖꯩꯌꯦ ꯅꯣꯏ ꯀꯩ ꯐꯥꯎ ꯑꯩꯈꯣꯏꯗꯣ ꯀꯔꯤꯅꯣ ꯂꯧꯔꯤ ꯐꯧ ꯍꯥꯏꯗꯣ ꯑꯗꯨ ꯄꯥꯏꯒꯅꯤ ꯍꯥꯏ ꯈꯪꯗꯦ ꯅꯣꯏ ꯀꯩ ꯐꯥꯎ ꯊꯥꯛ ꯑꯃꯨꯛ ꯊꯝꯒꯅꯤ
ꯈꯪꯗꯦ ꯐꯧꯁꯦ ꯑꯗꯨꯝ ꯑꯅꯤ ꯑꯍꯨꯝꯔꯛ ꯇꯧꯕꯁꯦ ꯐꯠꯇꯦ ꯍꯥꯏꯌꯦ ꯑꯅꯧꯕ ꯑꯃꯨꯛ ꯊꯝꯕ ꯊꯝꯕꯅ ꯐꯩ ꯍꯥꯏ ꯑꯗꯨꯒꯤ ꯈꯪꯗꯦ ꯃꯤꯒꯤ ꯅꯍꯥꯟ ꯅꯣꯏ ꯂꯧ ꯃꯅꯥꯛꯇ ꯐꯧ ꯌꯥꯝ ꯊꯣꯛꯑꯦ ꯍꯥꯏꯕꯗꯨꯣ ꯈꯪꯕ꯭ꯔꯥ
ꯀꯅꯥ ꯈꯣꯏꯔꯣ
ꯀꯩꯅꯣ ꯁꯤꯐꯥꯏ ꯆꯠꯄ ꯈꯣꯏꯗꯣ
ꯑꯣ ꯈꯪꯉꯦ ꯈꯪꯉꯦ
ꯑꯗꯨ ꯃꯣꯏꯒꯤꯗꯨ ꯌꯥꯝ ꯊꯣꯛꯑꯦ ꯍꯥꯏꯌꯦ ꯐꯧꯗꯣ ꯑꯗꯨ ꯂꯧꯁꯤꯔꯥꯅ ꯈꯟꯕ
ꯑꯩꯈꯣꯏꯗꯤ ꯐꯧ ꯎꯝ ꯊꯣꯛꯄꯅ ꯎꯝ ꯌꯥꯝ ꯊꯣꯛꯄꯅ ꯐꯩꯀꯣ ꯀꯩꯅꯣ ꯃꯤꯛꯁꯁꯨ ꯆꯥꯗꯕꯅꯤꯅꯀꯣ ꯃꯤꯛꯁ ꯆꯥꯔꯗꯤ ꯈꯔ ꯑꯍꯥꯎꯕ ꯊꯝꯂꯒꯀꯣ ꯆꯥꯕ ꯌꯥꯏꯗꯅ
ꯍꯣꯃꯣꯁꯨ ꯍꯥꯎꯕꯅꯦꯍꯦ ꯊꯣꯠꯄꯅꯦꯍꯦ ꯃꯁꯛꯇꯤ ꯈꯔ ꯈꯔ ꯊꯤꯌꯦꯕ
ꯎꯝ ꯑꯗꯨꯁꯨ ꯑꯩꯈꯣꯏꯗꯤ ꯗꯨꯝ ꯂꯥꯎ ꯎꯕꯀꯥꯟꯗꯒꯤ ꯑꯗꯨ ꯈꯛꯇ ꯊꯝꯕꯗꯣ
ꯎꯝ
ꯅꯨꯡꯉꯥꯏꯇꯦ ꯍꯥꯏ ꯑꯗꯣ ꯍꯟꯗꯛꯇꯤ ꯆꯦꯟꯖ ꯇꯧꯔꯅꯤ ꯍꯥꯏꯕꯅꯤ ꯅꯣꯡꯅ ꯆꯨꯗꯝꯅꯦ ꯑꯁ ꯂꯧꯒꯗꯣ
ꯑꯗꯨꯅꯦ ꯅꯣꯡ ꯆꯨꯗ꯭ꯔꯦꯕ ꯀꯨꯝꯁꯤ ꯊꯦꯡꯉꯦꯕ
ꯑꯣ ꯊꯦꯡꯉꯦ ꯍꯥꯟꯅꯒꯤꯒ ꯐꯤꯕꯝ ꯑꯣꯏꯔꯗꯤ ꯍꯧꯖꯤꯛ ꯂꯧꯒ ꯂꯣꯏ ꯂꯣꯏꯔꯝꯃꯅꯤꯗ
ꯑꯗꯨꯅꯦꯕ ꯅꯪꯗꯤ ꯅꯨꯡꯉꯥꯏꯔꯤꯕ꯭ꯔꯣ ꯌꯨꯝ ꯄꯥꯝꯕꯁꯦ
ꯑꯁ ꯌꯨꯝ ꯄꯥꯝꯕꯁꯦ ꯅꯨꯡꯉꯥꯏꯌꯦ ꯍꯥꯏꯗ꯭ꯔꯥ ꯅꯨꯡꯉꯥꯏꯇꯦ ꯍꯥꯏꯒꯗ꯭ꯔꯥ
ꯅꯨꯡꯉꯥꯏꯔꯝꯒꯗꯤꯍꯦ ꯅꯪ ꯅꯣꯏꯕꯨꯗꯤ ꯂꯨꯅ ꯊꯝꯕꯤꯔꯝꯒꯅꯤ ꯅꯣꯏ ꯅꯅꯦꯕꯣꯛꯁꯨ ꯐꯩꯌꯦ ꯅꯣꯏ ꯅꯨꯄꯥꯁꯨ ꯐꯩꯌꯦ
ꯑꯁ ꯑꯁ
ꯑꯁꯦꯡꯕꯅꯦ ꯅꯪ ꯅꯨꯄꯥ ꯐꯔꯁꯨꯀꯣ ꯃꯅꯦꯝꯕꯣꯛ ꯐꯠ ꯇ꯭ꯔꯗꯤ ꯂꯩꯕ ꯅꯨꯡꯉꯥꯏꯇꯕꯅꯦꯕ
ꯅꯪꯁꯨ ꯑꯃꯨꯔꯛ ꯇ꯭ꯔꯥꯏ ꯇꯧꯑꯣ ꯑꯗꯨꯗꯤ ꯈꯪꯗꯦ ꯄꯨꯟꯁꯤ ꯍꯥꯏꯁꯤꯗꯤ ꯅꯣꯛꯄ ꯑꯃꯨꯛ ꯐꯪ ꯀꯞꯄ ꯑꯃꯨꯛ ꯐꯪ
ꯅꯣꯏꯗꯤ ꯀꯩꯅꯣ__ ꯅꯨꯡꯉꯥꯏꯕ ꯏꯃꯨꯡꯗ ꯌꯨꯝ ꯄꯥꯟꯕꯅꯤꯅ__ ꯋꯥꯈꯜꯗꯣ ꯇꯧꯔꯝꯃꯔꯣꯏꯅꯦ ꯅꯨꯡꯉꯥꯏ ꯅꯨꯡꯉꯥꯏꯅ ꯂꯩꯌꯨꯀꯣ
ꯈꯨꯜꯂꯦ ꯍꯥꯏꯔꯣ ꯅꯣꯏꯁꯨ
ꯏꯅꯥꯛ ꯈꯨꯟꯕ ꯈꯨꯟꯗꯕ ꯍꯥꯏꯕ ꯅꯠꯇꯦ ꯆꯔꯥ ꯍꯦꯟꯗꯅꯤꯉꯥꯏ__ ꯈꯔ ꯈꯔ ꯂꯩꯕ ꯋꯥꯠꯇꯅꯤꯉꯥꯏ ꯂꯩꯗꯅ
ꯑꯁ ꯑꯩꯈꯣꯏ ꯏꯃꯨꯡ
ꯑꯗꯨꯒꯤ ꯂꯩꯕꯥꯛ ꯐꯩꯌꯦ ꯍꯥꯏꯕꯅꯤ ꯌꯨ ꯉꯥꯎꯕ ꯆꯥꯅꯤꯡꯉꯥꯏ ꯂꯩꯇꯅ ꯑꯗꯨꯝ ꯆꯔꯥ__ ꯅꯣꯡꯃꯒꯤ ꯁꯨꯔꯒ ꯂꯩꯗꯣꯏ ꯁꯔꯨꯛꯄꯨꯗꯤ ꯅꯣꯏꯒꯤꯅ ꯌꯥꯝ ꯐꯩꯌꯦ ꯍꯥꯏꯕꯅꯤꯗ
ꯎꯝ ꯅꯪ ꯅꯪꯁꯨ ꯑꯃꯨꯔꯛ ꯄꯥꯟꯊꯣꯛꯈ꯭ꯔꯣ ꯌꯦꯡꯉꯣ ꯈꯪꯗꯦ ꯄꯨꯟꯁꯤ ꯍꯥꯏꯁꯤꯗꯤ
ꯅꯣꯏꯗꯤ ꯑꯃꯨꯛ ꯑꯅꯛꯄꯗ ꯄꯥꯟꯕꯅꯤꯅ ꯌꯥꯝ ꯅꯨꯡꯉꯥꯏꯔꯝꯒꯅꯤ ꯅꯣꯏꯒꯤ ꯄꯨꯟꯁꯤꯗꯤ
ꯐꯅꯕꯨ ꯐꯔꯝꯃꯦ ꯌꯨꯝ ꯅꯥꯛꯅ ꯄꯥꯟꯕꯥꯗꯣ ꯂꯩꯁꯥ ꯑꯣꯏꯔꯤꯉꯩꯗꯗꯤ__ ꯑꯁ ꯅꯛꯃꯗ ꯂꯥꯞꯅ ꯂꯩꯒꯦ ꯈꯟꯕꯗꯣ ꯑꯗꯣ ꯀꯩꯅꯣ ꯇꯧꯋꯦꯕ ꯏꯄꯥꯝꯒ ꯂꯨꯍꯣꯡꯉꯁꯨ ꯏꯃꯥ ꯀ ꯑꯩꯈꯣꯏ ꯄꯥꯕꯨꯡꯒ ꯑꯗꯨꯝ ꯎꯅꯕꯗꯣ__ ꯑꯗꯨ ꯅꯨꯡꯉꯥꯏꯌꯦꯕ ꯂꯨꯍꯣꯡꯉꯀꯥꯟꯗꯅ ꯋꯥꯈꯜ ꯑꯃ ꯊꯣꯛꯑꯦ ꯂꯩꯁꯥ ꯑꯣꯏꯔꯤꯉꯩꯗꯒ ꯋꯥꯈꯜ ꯑꯃ ꯊꯣꯛꯑꯦꯕ
ꯎꯝ ꯑꯗꯨꯅꯦ ꯅꯪꯁꯨ ꯂꯩꯁꯥꯔꯤꯉꯩꯗꯗꯤ ꯌꯥꯝ ꯋꯥꯔꯕꯅꯦ ꯀꯣ ꯈꯜꯗꯣ ꯁꯦꯖ__
ꯑꯁ ꯑꯉꯥꯡ ꯑꯣꯏꯕꯒꯤ ꯒ꯭ꯌꯥꯃꯦꯟ ꯇꯥꯗꯕꯩꯅꯤꯗ ꯋꯥꯈꯜ ꯇꯥꯔꯀꯥꯟꯗ ꯋꯥꯈꯜ ꯇꯥꯔꯀꯥꯟꯗ ꯀꯩꯅꯣ ꯇꯧꯔꯛꯑꯦ
ꯑꯗꯨ ꯑꯣꯏꯔꯁꯨ ꯍꯧꯖꯤꯛꯇꯤ ꯅꯪꯒꯤ ꯃꯇꯝꯗꯤ ꯋꯥꯕ ꯃꯇꯝꯗꯣ ꯀꯣꯛꯈ꯭ꯔꯕꯅꯤꯅꯀꯣ
ꯏꯁ ꯋꯥꯕ ꯃꯇꯝ ꯋꯥꯕ ꯃꯇꯝ ꯂꯥꯛꯑꯅꯤ ꯏꯆꯥ ꯌꯣꯛꯑꯅꯤ ꯏꯆꯥꯒꯤ ꯁꯦꯝꯃꯅꯤ ꯏꯆꯥꯒꯤ ꯄꯩꯁꯥ ꯆꯪꯕ ꯍꯧꯔꯅꯤ
ꯑꯗꫭ ꯑꯗꯨꯗꯤ ꯃꯍꯧꯁꯥꯅꯤꯗꯅ ꯑꯩꯅ ꯍꯥꯏꯕꯗꯤ ꯃꯤ ꯈꯔꯗꯤ ꯌꯨꯝ ꯄꯥꯟꯅꯤꯡꯉꯥꯏꯗꯣ ꯃꯊꯥ ꯁꯥꯕꯅꯦꯕ꯫
ꯈꯪꯗꯦ ꯑ ꯑꯃꯔꯣꯝꯗꯕꯨꯗꯤ ꯑ ꯀꯨꯝꯊꯣꯛꯈ꯭ꯔꯦ꯫ ꯎꯝ ꯑꯉꯥꯡ ꯑꯣꯏꯔꯁꯨ ꯌꯨꯝ ꯄꯥꯟꯊꯣꯛꯑꯕꯅꯤꯅꯀꯣ꯫
ꯑꯁ ꯑꯗꯨꯅ ꯐꯔꯦꯗ ꯑꯉꯥꯡ ꯑꯣꯏꯅ ꯅꯣꯟ ꯅꯪ ꯅꯪꯅ ꯌꯨꯝ ꯄꯥꯟꯔꯤꯗꯣ ꯆꯞ ꯆꯥꯔꯕꯅꯦ꯫
ꯇꯦꯟꯁꯟꯗꯤ ꯍꯧꯔꯗꯕꯅꯤ ꯑꯩꯈꯣꯏꯗꯤ ꯇꯦꯟꯁꯟ ꯍꯧꯔꯒ ꯁꯛꯀꯗꯣ ꯂꯣꯏ ꯍꯅꯨꯕꯤ ꯑꯣꯟꯁꯤꯟ
ꯑꯦꯁ ꯅꯪ ꯌꯨꯝ ꯄꯥꯟ ꯅꯪ ꯂꯩꯁꯥꯔꯤꯉꯩꯩꯗ ꯌꯥꯝ ꯃꯨꯋꯦ ꯀꯨꯆꯨꯗꯣ꯫
ꯍꯧꯖꯤꯛ ꯌꯨꯝ ꯄꯥꯟꯕ ꯀꯥꯟꯗ ꯌꯥꯝ ꯉꯧꯊꯣꯛꯈ꯭ꯔꯦ꯫
ꯑꯩꯕꯨ ꯂꯣꯏ ꯍꯥꯏꯅꯩꯌꯦ ꯂꯩꯁꯥ ꯑꯣꯏꯔꯤꯉꯩꯗ ꯅꯪ ꯌꯥꯝ ꯊꯤꯌꯦ꯫ ꯌꯨꯝ ꯄꯥꯜꯒ ꯐꯖꯩꯌꯦ ꯍꯥꯏꯌꯦ
ꯑꯗꯨꯅꯦ ꯍꯔꯥꯎꯔꯝꯃꯅꯤ
ꯑꯦ ꯍꯔꯥꯎꯕꯒ ꯂꯥꯏꯔꯤ ꯅꯇꯣꯟꯗ ꯃꯍꯤꯡ ꯊꯣꯛꯈ꯭ꯔꯦ ꯑꯩꯁꯨ꯫
ꯑꯁ ꯑꯗꯨꯗꯤ ꯁꯟꯁꯀ꯭ꯔꯤꯟꯒꯨꯝꯕ ꯐꯖꯅ ꯇꯩꯌꯣ꯫ ꯂꯧ ꯆꯠꯄ ꯀꯥꯟꯗ ꯅꯨꯡꯁꯥꯗ ꯐꯥꯎꯒꯅꯨ꯫
ꯑ ꯁꯟꯁꯀ꯭ꯔꯤꯟꯗ ꯇꯩꯕꯗꯣ ꯌꯥꯗꯦ ꯑꯗꯨꯝ ꯊꯣꯛꯑꯦ꯫ ꯍꯥꯟꯅ ꯑꯉꯥꯡ ꯄꯣꯑ ꯄꯣꯛꯄ ꯀꯥꯟꯗꯀꯣ꯫ ꯌꯦꯟꯖꯥꯡꯗꯣ ꯌꯥꯝꯅ ꯀꯩꯅꯣ ꯇꯧꯕꯤꯅꯦ ꯊꯥ ꯑꯃꯈꯛꯇꯅꯦꯕ ꯑꯩꯅ ꯆꯥ
ꯅꯪ ꯑꯉꯥꯡ ꯄꯣꯛꯄꯗ ꯅꯣꯔꯃꯦꯜꯔꯥ꯫
ꯑꯥꯎ꯫
ꯑꯣ ꯌꯥꯝ ꯋꯥꯔꯝꯒꯅꯤꯀꯣ꯫
ꯋꯥꯕꯕꯨꯗꯤ ꯏꯁꯣꯔꯅ ꯆꯥꯟꯕꯤꯗꯅ ꯋꯥꯕꯗ ꯂꯣꯏ ꯑꯃꯨꯛ ꯀꯥꯎꯍꯜꯂꯦꯗ ꯀꯥꯎꯋꯤꯗ꯫
ꯑꯣ꯫ ꯀꯤꯌꯦꯅꯦꯍꯦ ꯑꯉꯥꯡ ꯄꯣꯛꯅꯤꯡꯉꯥꯏ ꯅꯣꯏꯁꯦ ꯌꯥꯝ ꯀꯜꯂꯤꯅꯦ꯫
ꯏꯁ ꯌꯥꯔꯦꯗ꯫ ꯏꯁꯣꯔꯅ ꯆꯥꯟꯕꯤꯗꯨꯅ ꯍꯥꯏ ꯇꯥꯔꯦ꯫ ꯋꯥꯕꯗꯣ ꯑꯗꯣ ꯉꯥꯏꯍꯥꯛꯇꯤ ꯅꯨꯄꯤ ꯑꯣꯏꯕ ꯃꯄꯣꯛꯅꯤꯅ ꯑꯗꯣ ꯋꯥꯕ ꯇꯥꯕꯅꯦꯕ꯫
ꯑꯣ꯫
ꯑꯗꯒꯤ ꯋꯥ ꯋꯥꯕꯗꯣ ꯑꯗꯨꯒ ꯏꯆꯥ ꯅꯨꯟ ꯏꯆꯥ ꯃꯁꯛ ꯎꯔꯒ ꯂꯣꯏ ꯀꯥꯎꯊꯣꯛꯑꯦ꯫ ꯅꯪꯁꯨ ꯈꯥꯡꯉꯅꯤꯗ ꯃꯇꯝꯗꯣ ꯂꯥꯛꯀꯅꯤ꯫
ꯎꯝ꯫ ꯑꯗꯨꯅꯦ ꯅꯣꯏꯗꯒꯤ ꯈꯔ ꯇꯝꯍꯧꯒꯦ ꯍꯥꯏꯕꯅꯤꯗ ꯋꯥꯕ꯭ꯔꯥ ꯋꯥꯗꯕ꯭ꯔꯥ ꯍꯥꯏꯕꯗꯣ
ꯎꯝ ꯈꯔꯗꯤ ꯋꯥꯔꯦꯗꯅ꯫ ꯑꯗꯨꯗꯤ ꯕꯥꯏꯕꯦꯜꯗ ꯐꯥꯎ ꯏꯔꯗꯨꯅꯤ ꯅꯨꯄꯤ ꯑꯣꯏ ꯕ ꯃꯄꯣꯛꯇꯤ ꯑꯗꯨꯗ ꯋꯥꯒꯅꯤ ꯍꯥꯏꯅꯀꯣ꯫
ꯑꯗꯨꯅꯦ ꯌꯥꯝ ꯆꯨꯝꯃꯤ-ꯆꯨꯝꯃꯤ ꯅꯣꯏꯗꯤ ꯃꯧ ꯑꯣꯏꯕ ꯒꯥꯟꯗ ꯌꯥꯝ ꯄꯛꯑꯦꯕ ꯑꯩꯈꯣꯏꯗꯤ ꯈꯪꯗꯦ ꯒꯨꯟꯗꯥ ꯑꯣꯏꯒꯗꯧ ꯃꯥꯜꯂꯦ꯫
ꯌꯥꯔꯦ ꯅꯣꯏꯗꯤ ꯃꯥꯑꫭ ꯑꯣꯏꯔꯒꯀꯣꯏ ꯌꯥꯝ ꯀꯩꯅꯣ ꯇꯧꯔꯝꯒꯅꯤ ꯅꯣꯏꯗꯤ ꯌꯥꯝ ꯂꯧꯁꯤꯡꯁꯨ ꯌꯥꯝ ꯍꯩꯕ ꯌꯥꯝꯅ ꯊꯣꯛ ꯊꯥꯛꯁꯨ ꯍꯥꯏꯕꯗꯣ ꯑꯩꯈꯣꯏꯗꯤ ꯏꯁ ꯌꯥꯝ ꯄꯥꯡꯕ
ꯑꯦ ꯅꯪꯅꯦ ꯅꯪꯕꯨꯅꯦ ꯁꯤꯡꯉꯦ ꯍꯥꯏꯔꯤꯁꯦ ꯍꯧꯖꯤꯛ ꯃꯌꯥꯝꯅ ꯈꯪꯕ꯭ꯔꯥ ꯑꯗꯨ ꯑꯗꯨ ꯃꯃꯥꯗꯣ ꯀꯩꯅꯣ ꯑꯗꯨ ꯅꯨꯄꯤꯗꯣ ꯂꯩꯁꯥꯔꯤꯉꯩꯗꯗꯤ ꯀꯩꯅꯣ ꯀꯩꯅꯣ ꯑꯗꯨꯝ ꯈꯪꯅꯕꯅꯦ ꯌꯨꯝ ꯄꯥꯜꯂꯒ ꯌꯥꯝ ꯁ ꯊꯤꯡꯈ꯭ꯔꯦ ꯍꯥꯏꯅꯀꯣ
ꯑꯦꯁ ꯌꯥꯔꯦꯗ ꯑꯣ ꯑꯗꯣꯏꯃ ꯑꯩꯈꯣꯏꯗꯤ ꯌꯥꯝ ꯄꯥꯡꯈ꯭ꯔꯦ ꯑꯉꯥꯡꯒꯤ ꯀꯩꯅꯣ ꯁꯦꯚꯤꯡꯒ ꯑꯝ ꯐꯥꯎ